ꯀꯄꯗ ꯍ ꯔ
ꯑꯣꯏꯗꯨꯅ
ꯀꯩꯅꯣ
ꯑꯗꯨꯝꯕꯁꯨꯗꯣꯡ ꯄꯥꯝꯃꯤꯣꯏꯗꯨꯅ ꯀꯩ ꯋꯥꯈꯜꯂꯝꯗꯣꯏꯅꯣꯕ
ꯀꯔꯤ ꯇꯧꯔꯕꯣ
ꯀꯩ ꯋꯥꯈꯜꯂꯣꯟꯗꯒꯤ ꯄꯥꯝꯃꯣꯏꯅꯣ ꯍꯥꯏꯕꯅꯤ
ꯀꯅꯥꯅ ꯄꯥꯝꯃꯒꯦ ꯑꯩꯅ ꯅꯪꯅ ꯉꯥꯡꯒꯤꯗꯨ ꯒ꯭ꯌꯥꯟ ꯇꯥꯕ ꯉꯝ꯭ꯗꯦ
ꯅꯪ ꯅꯍꯥꯟꯃꯨꯛ ꯑꯗꯨ ꯀꯂꯔꯗꯣ ꯄꯥꯝꯗꯅ ꯑꯗꯨꯅꯦꯒ ꯍꯥꯏꯖꯟ ꯇꯥꯏ
ꯏꯁ ꯃꯨꯊꯤ ꯅꯪ ꯀꯔꯥꯏꯅꯣꯝ ꯁꯥꯎꯔꯣ ꯅꯪ ꯋꯥꯔꯤꯗꯣ ꯑꯩ ꯇꯥꯅꯤꯡꯗ꯭ꯔꯦ ꯀꯔꯣꯏꯗ ꯂꯥꯏꯗꯨꯅ ꯊꯦꯡꯅꯍꯜꯂꯝꯃꯤꯅꯣ ꯈꯪꯗꯦ ꯁꯤꯕꯨ ꯃꯤꯅꯦꯅ
ꯅꯔꯥꯏꯕꯛꯇꯣ ꯏꯪꯕ꯭ꯔꯥ ꯁꯕ꯭ꯔꯥ ꯌꯦꯡꯉꯣ
ꯑꯣꯑꯦ ꯑꯩ ꯄꯥꯝꯗ꯭ꯔꯦ
ꯃꯤꯁꯨ ꯂꯣꯏꯁꯥꯕ ꯉꯛꯇꯅꯦ
ꯀꯔꯤ
ꯃꯤꯖꯨ ꯂꯣꯏ ꯁꯥꯕꯗꯣ ꯉꯥꯛꯇꯅꯦ
ꯌꯥꯔꯦ ꯌꯥꯔꯦ ꯑꯣꯛꯑꯦ ꯑꯣꯛꯑꯦ
ꯃꯤ ꯁꯥꯕꯗꯣ ꯅꯉꯣꯟꯗꯥ ꯍꯥꯏꯔꯛꯀꯗꯔꯣ
ꯑꯩ ꯄꯥꯝꯖꯗ꯭ꯔꯦ
ꯅꯪꯗꯤ ꯄꯪꯕꯅꯤꯅ ꯑꯃꯗꯁꯨ ꯑꯃꯗꯁꯨ ꯄꯪꯇꯝ ꯇꯝꯕ ꯋꯥꯅꯤ
ꯀꯔꯤ
ꯅꯪꯗꯤ ꯄꯪꯕꯅꯤꯅꯤꯅ ꯅꯣꯏ ꯃꯥꯗꯨꯁꯨ ꯍꯥꯏꯗꯣꯛꯑꯦꯗꯥꯏ
ꯍꯥꯏꯗꯣꯛꯏ
ꯌꯥꯝ ꯁꯤꯡꯕꯒꯤ ꯃꯑꯣꯡꯒꯥ ꯇꯧꯁꯤꯜꯂꯛꯑꯦ ꯁꯛꯇꯥ ꯄꯨꯙꯥꯖꯤꯒ
ꯅꯣꯏ ꯃꯌꯥꯍꯣꯏꯗꯁꯨ ꯂꯣꯏ ꯍꯥꯏꯗꯣꯛꯑꯦ ꯗꯥꯏ
ꯍꯥꯏ
ꯎꯝ ꯍꯥꯏꯗꯣ ꯍꯥꯏꯗꯣ ꯑꯔꯥ ꯈꯨꯗꯤꯡꯒꯤ ꯀꯩꯅꯣ ꯇꯧꯋꯦꯅ
ꯍꯥꯏꯅꯦ ꯑꯩꯗꯤ ꯑꯗꯨꯃꯥꯏꯅ ꯅꯣꯏꯗꯤ ꯇꯧꯗ꯭ꯔꯥꯅ
ꯎꯝ ꯀꯃꯥꯏꯅ ꯉꯥꯡꯅꯗꯣꯏꯅꯣ ꯅꯪꯖꯦ
ꯑꯩꯗꯤ ꯁꯨꯃꯥꯏꯅꯒ ꯍꯥꯏꯔꯅꯤ ꯃꯨꯊꯤ ꯃꯨꯊꯤ ꯂꯥꯛꯀꯅꯤ ꯈꯟꯕꯗ ꯑꯩꯗꯤ ꯃꯊꯥ ꯁꯥꯔꯦꯅ
ꯎꯝ
ꯍꯥꯏꯔꯕꯅꯦ ꯑꯩ
ꯃꯊꯥ ꯁꯥꯔꯒ ꯀꯩꯒꯤ ꯎꯅꯤꯡꯉꯦ ꯑꯃꯨꯛ ꯍꯥꯏꯅꯣꯕ
ꯋꯍꯩꯒꯤ ꯋꯥꯅꯦ ꯑꯩ ꯅꯪ ꯍꯥꯏꯗ꯭ꯔꯣ ꯅꯪ ꯅꯁꯥ ꯑꯗꯨꯋꯥꯏꯗ ꯑꯩꯗꯤ ꯇꯥꯠ ꯄꯥꯠꯀꯤ ꯃꯤꯅꯤꯅ ꯈꯗ꯭ꯔꯛ ꯃꯗ꯭ꯔꯛꯀꯤ
ꯎꯝ
ꯑꯩꯈꯣꯏ ꯇꯥꯠ ꯄꯥꯠꯀꯤ ꯃꯤꯅꯦ ꯈꯗꯔꯛ ꯃꯗꯔꯛ
ꯅꯪ ꯐꯣꯟ ꯂꯩꯍꯧꯔꯤꯀꯣ
ꯅꯪ ꯕꯦꯒ ꯂꯩꯇꯦ ꯁꯤꯗ
ꯐꯣꯟꯁꯤꯡꯄꯨ ꯂꯩꯗꯅ ꯐꯣꯟꯕꯦꯛ ꯀꯣꯚꯔꯅꯦꯌꯦ ꯊꯤ ꯃꯆꯨ ꯑꯃ ꯂꯩꯁꯜꯂꯒ ꯀꯩꯅꯣ ꯅꯪ ꯃꯤ ꯇꯧꯒꯥ ꯇꯕꯃꯤꯗꯤ ꯆꯥꯒꯦꯔꯣ
ꯅꯪꯗꯤ ꯈꯪꯅ ꯍꯧꯕꯗꯒꯤ ꯅꯆꯤꯟꯗꯣ ꯑꯗꯨꯝ ꯊꯤꯔꯥ ꯂꯥꯛꯑꯦ
ꯅꯪꯗꯤ ꯊꯤꯖꯗꯦꯗ
ꯑꯈꯣꯏ ꯊꯤꯗꯦꯗꯤ ꯍꯥꯏꯒꯤꯗꯦ
ꯎꯝ ꯊꯤꯖꯗꯦꯗ ꯅꯪꯗꯤ ꯌꯥꯝ ꯁꯝꯃꯦ ꯅꯆꯤꯟꯁꯨ ꯊꯤꯖꯗꯦ ꯑꯗꯣ
ꯅꯪ ꯅꯠꯇ꯭ꯔꯣ ꯅꯪ ꯅꯠꯇ꯭ꯔꯣ ꯁꯦꯒꯥꯛꯇꯨꯥꯎꯕ ꯍꯧꯗꯤ
ꯑꯦ ꯃꯤꯁꯨ ꯑꯞꯒ꯭ꯔꯦꯗ ꯂꯥꯛꯏꯅꯤ ꯀꯩꯅꯣ
ꯊꯥ ꯑꯃꯗ ꯂꯥꯛꯑꯝꯃꯅꯤ
ꯀꯔꯤ
ꯊꯥ ꯑꯝꯗ ꯑꯃꯨꯛꯒꯤ ꯄꯨꯂꯞ ꯂꯥꯡꯑꯝꯒꯅꯦꯕ
ꯊꯥ ꯑꯃꯗ ꯂꯥꯛꯑꯦ ꯍꯥꯏꯕ꯭ꯔꯣ ꯑꯩꯁꯦ
ꯑꯩꯅ ꯍꯪꯕꯗꯨꯒ ꯀꯌꯥꯝ ꯈꯦꯠꯅꯕ ꯀꯌꯥꯝ ꯀꯨꯏꯕ
ꯑꯁ ꯇꯥꯅꯤꯡꯗꯦꯍꯦ ꯑꯗꯨꯏ ꯃꯥ ꯈ ꯀꯨꯏꯅ ꯂꯩꯔꯀꯥꯟꯗ ꯑꯩꯅ ꯍꯥꯏꯗꯨꯕꯨ
ꯇꯥꯅꯤꯡꯗꯦ ꯑꯗꯨꯒ ꯚꯦꯟꯗꯤ ꯂꯣꯟꯕ ꯌꯥꯔ ꯊꯂꯛꯄꯗꯣ
ꯄꯛꯇꯦ ꯑꯗꯨꯗꯤ ꯑꯩꯅ ꯅꯪꯉꯣꯟꯗ ꯍꯥꯏꯗꯕ꯭ꯔꯣ
ꯀꯩ ꯍꯥꯏꯕ
ꯈꯜꯕꯅꯦꯅ
ꯑꯗꯤ ꯑꯗꯨꯁꯨ ꯑꯗꯨꯃꯥꯏꯅ ꯇꯧꯗꯧ ꯅꯠꯇꯦ
ꯃꯔꯩ ꯀꯧꯋꯦ ꯅꯪꯗꯣ ꯐꯣꯟꯒ ꯀꯥꯛꯊꯠꯂꯛꯑꯣꯔꯣ ꯄꯩꯁꯥꯒ ꯇꯣꯛꯆꯅꯤ ꯂꯣꯏꯅ
ꯀꯥꯇꯤꯅ ꯆꯠꯒꯅꯦꯗꯥꯏ
ꯅꯋꯥꯗꯨ ꯇꯧꯔ ꯁꯨꯝꯕ ꯋꯥꯔꯤ ꯑꯇꯩ ꯂꯩꯔꯝꯔꯣꯏꯅ ꯇꯥꯅꯤꯡꯗꯦ ꯁꯥꯔꯛꯀꯅꯣ ꯅꯉꯣꯟꯗ
ꯀꯅꯤ ꯅꯨꯡꯉꯥꯏꯕ ꯈꯪꯗꯦ ꯃꯤꯉꯣꯟꯗ ꯈꯠꯅꯕ ꯍꯧꯔ ꯃꯤ ꯁꯥꯎꯍꯜꯂꯒ
ꯗꯤꯔꯝ ꯌꯥꯏꯕ ꯌꯥ
ꯇꯥꯅꯤꯡꯗꯦ ꯆꯠꯂꯣ ꯑꯗꯥ ꯑꯗꯨꯝ ꯆꯠꯂꯣ ꯃꯩꯅꯅꯥꯃꯤꯠ ꯈ ꯈꯨꯋꯥꯅꯕ ꯇ ꯊꯥꯖꯅ ꯑꯅꯤ ꯐꯔꯨꯔꯤ
ꯑꯥ ꯑꯩꯉꯣꯟꯗꯩ ꯍꯦꯜꯂꯦꯍꯦ ꯏꯀꯥꯏꯗꯦꯅ ꯇꯨ ꯊꯥꯎꯖꯥꯟ ꯁꯥꯕꯦꯟꯗ ꯄꯣꯛꯢ ꯁꯥꯕꯦꯟꯗ ꯄꯣꯛꯢ
ꯍꯧꯖꯤꯛꯇꯤ ꯑꯩꯅ ꯍꯜꯂꯝꯃꯕ ꯅꯠꯇ꯭ꯔꯣ
ꯑꯩ ꯍꯜꯂꯛꯑ ꯅꯪꯅꯦ ꯑꯉꯥꯡ ꯊꯦ ꯑꯉꯥꯡ ꯑꯉꯥꯡ ꯊꯨꯉꯥꯡꯅꯤ
ꯎꯝ ꯑꯗꯣ ꯑꯩꯒꯤ ꯀꯩꯅꯣꯗꯨꯗꯤ ꯅꯪꯉꯣꯟ ꯌꯦꯡꯍꯟꯈꯤꯅꯤ
ꯀꯩ
ꯈꯨꯊꯤꯗꯣ
ꯀꯣꯊꯤꯗꯨꯗꯤ ꯍꯧꯖꯤꯛꯇꯤ ꯄꯩꯁꯥ ꯃꯇꯝꯅꯤ ꯑꯩꯁꯨ ꯁꯦꯝꯇꯣꯛꯅ ꯌꯥꯏ ꯏꯇꯤꯟ ꯅꯥꯏꯟꯇꯤ ꯅꯥꯏꯟꯗ ꯄꯣꯛꯍꯜꯂꯨꯔꯣ
ꯏꯁ ꯅꯣꯏ ꯑꯗꯨꯝꯕ ꯅꯣꯏꯗꯨꯅ ꯅꯆꯤꯟ ꯊꯤꯕ ꯅꯣꯏꯒꯤ ꯋꯥꯔꯤ ꯇꯥꯔꯦ ꯃꯤꯆ ꯄꯣꯛꯏꯗꯣ ꯊꯥꯖꯗꯔꯥ ꯇꯣꯛꯑꯣ ꯆꯍꯤꯐꯧ ꯂꯣꯠꯀꯗꯕ ꯃꯤ ꯅꯠꯇꯦ ꯑꯩ
ꯅꯍꯥꯟꯗꯣ ꯂꯣꯜꯂꯤꯗꯨꯗꯤ ꯁꯕꯦꯟꯗ ꯄꯣꯛꯑꯦꯅ
ꯊꯕꯦꯟ ꯄꯣꯛꯑꯦ ꯀꯅꯥ ꯅꯪꯉꯣꯟ ꯁꯥꯕꯦꯟ ꯄꯣꯛꯇꯦ ꯍꯥꯏꯔꯒꯦ
ꯁꯤꯛꯁꯇ ꯄꯣꯛ ꯌꯥꯏꯗꯥꯢꯅꯦ ꯅꯪ ꯑꯃꯨꯛ
ꯐꯥꯒꯤ ꯇꯧꯕ ꯌꯥꯗꯕ꯭ꯔꯣ ꯑꯦ ꯅꯪꯁꯦ ꯑꯩꯅ ꯉꯥꯡꯕ ꯋꯥꯁꯦꯌꯦ ꯀꯔꯤꯅꯦ ꯈꯜꯂꯨꯔꯒꯦ ꯑꯦ
ꯑꯃꯃꯨꯛ ꯍꯥꯏ ꯑꯃꯃꯨꯛ ꯍꯥꯏ ꯀꯔꯝꯕꯅ ꯆꯨꯝꯃꯤ ꯀꯃꯥꯏꯅ ꯈꯪꯗꯣꯏꯅꯣ
ꯏꯍꯥꯟꯅ ꯍꯥꯢꯒꯤꯕꯗꯨ ꯆꯨꯝꯗꯅ ꯑꯩꯕꯨ ꯑꯉꯥꯎ ꯑꯐꯩꯒꯤ ꯇꯥꯏꯞꯇ ꯑꯩꯅ ꯄꯣꯛ ꯑꯩꯅ ꯏꯁꯥꯁꯦ ꯄꯪꯄꯣꯛ ꯄꯣꯛꯄꯒꯤ ꯇꯥꯏꯞꯇ ꯑꯩꯅ ꯄꯪꯈꯥꯏ ꯍꯥꯏ ꯅꯪ ꯊꯥꯖꯩꯔꯥ
ꯊꯥꯖꯗꯗꯤ
ꯊꯨꯒꯣꯛ ꯆꯥꯛꯅꯤꯅ ꯊꯥꯖꯗꯧꯗ ꯊꯥꯖꯔꯨꯅꯣ ꯊꯥꯖꯔꯣꯏꯗꯕ ꯐꯖꯅ ꯋꯥꯊꯤ ꯋꯥꯔꯦꯝꯅꯤꯅ ꯊꯥꯖ ꯂꯩ
ꯎꯝ ꯎꯝ ꯉꯥꯡꯉꯣ
ꯉꯥꯡꯉꯣ ꯅꯪꯁꯨ ꯉꯥꯝꯇꯔꯦ
ꯅꯣꯡꯃ ꯅꯣꯡꯃꯩ ꯈꯔ ꯈꯦ ꯁꯥꯟꯔꯗꯤ ꯌꯥꯗ꯭ꯔꯤꯕꯣ
ꯌꯥ ꯁꯤ ꯀꯨꯟꯗ ꯄꯨ ꯂꯧꯒꯂꯣ ꯁꯔꯗꯗꯝ
ꯍꯣꯏ ꯊꯨꯗ ꯇꯗꯥꯗꯨꯗꯣ
ꯎꯝ ꯐꯤ ꯂꯗꯦ ꯇ꯭ꯔꯝ ꯄꯟ ꯀ ꯇꯉ ꯅꯍꯥꯟꯋꯥꯣꯏ ꯁꯥꯟꯅꯔꯤꯩ ꯇꯔꯥꯃꯊꯣꯏ ꯇꯪꯉꯥꯏꯔꯤ ꯀꯃꯥꯏ ꯇꯧꯕꯅꯣꯕ
ꯀꯔꯤꯦ
ꯅꯍꯥꯟꯗꯩ ꯁꯥꯟꯅꯩꯁꯦ ꯇꯔꯥꯃꯥꯊꯣꯏ ꯈꯛꯇ ꯉꯥꯏꯔꯤꯕ ꯁꯤꯒ
ꯉꯥꯡ ꯈꯛꯇꯪ ꯅ ꯑꯗꯨꯧ ꯁꯥꯟꯅꯩꯗꯣ
ꯑꯪꯇꯪꯅꯣ ꯅꯍꯥꯟꯗꯒꯤꯩ ꯍꯧꯕ ꯅꯠꯇ꯭ꯔꯣ ꯅꯍꯥꯟ ꯅꯠꯇ꯭ꯔꯣ ꯆꯤꯡꯕꯗꯣ
ꯊꯣꯛꯀꯅꯤꯍꯦ ꯖꯥꯠꯖꯥꯠꯗ ꯍꯥꯏꯔꯛꯀꯅꯨ ꯑꯩꯉꯣꯟꯗ
ꯁꯥꯟꯅꯕꯅ ꯉꯔꯥꯡꯇ ꯑꯗꯨꯪ ꯁꯥꯟꯅꯔꯤꯗꯨꯗꯨꯒꯣ
ꯇꯨꯝꯅꯤꯡꯉꯦ
ꯊ ꯇꯨꯝꯕꯒ ꯆꯥꯕꯒ ꯇꯨꯝꯕꯒ ꯆꯥꯕꯒ
ꯅꯪ ꯑꯩꯉꯣꯟꯗ ꯁꯪ ꯉꯥꯎꯅꯤꯡꯉꯤꯁꯁꯤ ꯀꯩꯒꯤꯅ ꯅꯪ ꯀꯔꯤꯗꯥꯏꯅ ꯁꯥꯥꯛꯄꯅꯣꯅ
ꯀꯃꯥꯏꯅ ꯇꯧꯅꯣ ꯅꯪꯗꯤ
ꯃꯊꯧ ꯂꯩꯕ꯭ꯔꯣ
ꯂꯩꯌꯦ
ꯃꯤꯈꯣꯏ ꯄꯥꯟꯗꯩ ꯄꯥꯟꯅꯍꯜꯂꯦꯅ ꯊꯕꯛ ꯂꯩꯇꯕ ꯃꯤꯗꯧꯅ
ꯍꯪꯗ ꯍꯟꯗꯛ ꯆꯥꯛ ꯆꯥꯐꯝ ꯑꯃꯨꯛ ꯈꯜꯂꯣ
ꯇꯊꯅ ꯅꯗꯥꯠ ꯆꯂ ꯅ ꯋꯥꯏꯗ
ꯍꯥꯏꯒꯂꯣ ꯍꯥꯏꯒꯂꯣ
ꯂꯂꯥ ꯅꯪꯒꯤꯗꯨ ꯆꯪꯁꯤꯗꯣ ꯍꯥꯏ ꯅꯪ ꯁꯥꯡꯅꯏ ꯅꯪꯗꯤ
ꯑꯩꯈꯣꯏꯗꯤ ꯄꯥꯛꯊꯕ ꯎꯗꯦ
ꯅꯔꯪ ꯁꯥꯡꯗꯥꯏ ꯅꯪꯒꯤꯗꯤ
ꯎꯗꯦ ꯑꯩꯈꯣꯏ ꯅꯪꯉꯗ ꯍꯥꯏꯒꯦ ꯂꯥꯛꯑꯣ
ꯅꯪ ꯑꯁꯥꯡꯕꯗꯣ ꯄꯥꯛꯊꯛꯑꯣ ꯉꯪ ꯁꯥꯡꯉꯒ ꯀꯔꯤꯒꯤꯅꯣ ꯑꯗꯨ ꯋꯥꯔꯤꯗꯨꯕꯨꯣ
ꯊꯦꯡꯨ ꯊꯦꯡꯨ
ꯀꯔꯤꯒꯤꯅꯣꯗꯣ ꯋꯥꯏꯗꯨꯕꯨ ꯅꯪꯒꯅꯥ ꯑꯦꯟꯁꯥꯡ ꯁꯥꯡꯉꯒ
ꯅꯪꯩ ꯅꯦꯕꯨꯖꯥꯟ
ꯀꯗꯧꯔꯑꯦ
ꯀ ꯑ
ꯋꯥꯊꯤ ꯋꯥꯔꯦꯞ ꯅꯠꯇꯗꯤꯗ ꯄꯨꯟꯁꯤꯗꯨꯅ ꯉꯥꯡꯔꯤꯉꯩ ꯋꯥ ꯂꯩꯖꯗ꯭ꯔꯕꯅꯦ ꯅꯪꯕꯨꯗꯤ
ꯂꯩꯕꯨꯗꯦ
ꯎ ꯅꯨꯡꯉꯥꯏꯇꯦ ꯅꯪꯒꯤ ꯈꯟꯕꯗ ꯅꯣꯡꯝꯇ ꯅꯣꯡꯃꯅꯤ ꯃꯤꯅ ꯐꯨꯅ ꯁꯤꯗꯣꯔꯝꯅꯤ
ꯐꯤꯔ ꯐꯤꯒꯔ ꯇꯥꯏ ꯈꯣꯠꯂꯦ ꯀ ꯌꯥꯝ ꯍꯥꯏꯇꯥꯔꯅꯦ
ꯊꯤꯔꯦ ꯇꯥꯏꯦ ꯑꯩꯈꯣꯏ
ꯎꯝ ꯇꯔꯥ ꯃꯅꯤ
ꯈꯨꯣꯏ ꯐꯤꯔ ꯇꯥꯏ
ꯄꯩꯌꯥꯥ ꯃꯥꯜꯂꯒ
ꯌꯦꯡꯕ ꯍꯩꯇꯕ꯭ꯔꯅ
ꯀꯥꯅꯤꯡꯗꯦ ꯇ ꯑꯅꯤꯁꯦꯕꯕꯤꯒ ꯇꯥꯏ ꯅꯣꯡꯃꯇꯗꯤ ꯁꯦꯠꯇꯦ
ꯇꯥꯏꯌꯦ ꯌꯦꯒꯔꯣ
ꯇꯅꯤ ꯂꯩ ꯇꯅꯤꯗ
ꯃꯤ ꯔꯤꯜꯁ ꯀꯟꯅꯂꯝꯃꯛꯄꯗ ꯄꯩꯁꯩꯗꯨꯗ꯭ꯔꯣ
ꯑꯗꯨꯩ ꯅꯪꯅ ꯊꯨꯅꯗ ꯊꯤꯛꯀꯠꯂꯒ
ꯇꯥꯅꯤꯡꯗꯦ꯫
ꯂꯧꯔꯤꯗ ꯆꯤꯜꯂꯤꯅꯦ ꯃꯊꯨꯗꯨ ꯂꯥꯏꯅ ꯈꯜꯂꯒ ꯑꯥ ꯇꯣꯝ ꯆꯤꯜꯂꯤꯒꯤꯗ ꯃꯊꯨ ꯊꯦꯛꯀꯠꯂ ꯆꯠꯄ ꯐꯃ ꯆꯅꯤ
ꯎꯝ ꯅꯪꯅ ꯐꯪꯗ꯭ꯔꯕꯅꯤ ꯆꯥꯅ ꯐꯖꯕꯁꯤꯗ ꯉꯥꯎꯗꯅ
ꯍꯣꯏꯅꯦ ꯍꯣꯏꯅꯦ
ꯉꯥꯎꯋ ꯉꯥꯎꯎ ꯉꯥꯎꯎ ꯇꯧꯅꯤ ꯐꯖꯕꯩꯁꯤꯕꯨꯗꯤ ꯈꯔ ꯈꯔꯁꯨ ꯉꯥꯎꯗꯗꯤ ꯀꯩꯅꯤ
ꯅꯦꯔꯣꯟꯗꯣ ꯑꯃꯨꯛ ꯈꯣꯏꯆꯠꯂꯛꯑꯣ
ꯁꯥꯛꯊꯨ ꯍꯥꯏꯒꯦ ꯅꯪ ꯑꯗꯨꯗꯤ
ꯃꯔꯣꯟ ꯑꯃꯨꯛ ꯐꯣꯏꯁꯤꯜꯂꯛꯏ ꯇꯟꯖꯥꯁꯤꯗ
ꯃꯤ ꯇꯏꯅꯩ ꯄꯥꯟꯅꯗꯧꯗ ꯇꯧ ꯂꯩꯕ
ꯎꯝ
ꯍꯤꯒ ꯋꯥ ꯀꯥꯞꯄ ꯃꯤꯅꯦ ꯅꯪꯁꯦ꯫ ꯃꯤꯅ ꯃꯔꯣꯝ ꯑꯃ ꯅꯣꯛꯅꯖꯅꯕ ꯈꯜꯂꯤꯕ
ꯇꯅꯤꯡꯗꯦꯗ꯫
ꯇꯜ ꯇꯣꯛ
ꯅꯌꯥꯡ ꯀꯥꯡꯏ ꯈꯨꯀꯡꯗꯨꯒ ꯐꯤꯒꯔ ꯇꯥꯏ ꯀꯥꯏꯅ꯫
ꯇ ꯏꯁ ꯅꯪ ꯅꯣꯏꯏꯌꯦ ꯍ ꯅꯪ ꯀꯌꯝ ꯅꯣꯏꯒꯦ꯫
ꯑꯩꯈꯣꯏꯗꯤ ꯄꯒꯔ ꯇꯥꯏ ꯍꯥꯏꯈꯤꯗꯦ꯫
ꯅꯪ ꯀꯌꯥꯝ ꯅꯣꯏꯒꯦ ꯍꯣꯏꯅꯦ ꯍꯥꯏꯗ꯭ꯔꯁꯨ ꯅꯪꯅ ꯑꯩꯕꯨ ꯏꯌꯥꯡ ꯀꯪꯉꯦ ꯍꯥꯏꯖꯔꯤꯕꯗꯣ ꯅꯪꯗꯤ ꯀꯌꯥꯝ ꯅꯣꯏꯒꯦ ꯁꯤꯅꯤ
ꯅꯪ ꯅꯪꯅ ꯐꯤꯒꯔ ꯇꯥꯕ ꯁꯥꯕꯗ ꯍꯥꯏ
ꯎꯝ ꯗꯤꯡꯀꯨꯅꯒ ꯁꯥꯟꯒꯦ ꯁꯤ ꯋꯥꯔꯤꯁꯦ ꯀꯔꯤ ꯋꯥꯔꯤꯅꯣ ꯎꯝ ꯁꯤꯁꯦ ꯋꯥꯔꯤꯁꯦ ꯀꯨ ꯀꯨꯟꯊ꯭ꯔꯥ ꯁꯥꯟꯅꯗꯣꯏꯅꯦꯕ ꯃꯤꯅꯤꯠ ꯇꯔꯥ ꯇꯔꯥ ꯀꯨꯟꯊ꯭ꯔꯥꯅꯦ ꯀꯔꯤ ꯋꯥꯔꯤ ꯑꯗꯨ ꯎꯦꯛ ꯁꯥꯟꯔꯕ ꯁꯤ ꯀꯨꯟ ꯁꯥꯟꯅꯕ ꯂꯣꯏꯁꯤꯜꯂꯕ ꯅꯪ ꯐꯣꯟ ꯄꯥꯏꯍꯜꯂꯛꯦ ꯆꯠꯂ ꯀꯔꯤꯒꯤ ꯋꯥꯔꯤꯅꯣ ꯍꯥꯏ ꯏꯁꯥ ꯐꯪꯗꯣꯏꯅꯦ ꯀꯔꯤ ꯋꯥꯔꯤꯅꯣ ꯁꯥꯟꯗꯣꯏꯁꯦ ꯃꯩꯇꯩꯒꯤꯔꯣ ꯀꯔꯤꯅꯣ ꯃꯨꯊꯤꯒꯤꯅꯦ ꯑꯁ ꯈꯔꯤ ꯈꯣꯔꯤꯗꯣ ꯁꯨꯃꯥꯏꯅ ꯁꯥꯟꯅꯔꯤ ꯁꯨꯃꯥꯏ ꯏꯆꯝ ꯆꯝ ꯑꯗꯨꯝ ꯁꯥꯟꯗꯣꯏꯕ ꯎꯝ ꯃꯤ ꯃꯃꯤꯡ ꯄꯟꯕ ꯌꯥꯗꯦ ꯂꯝ ꯃꯃꯤꯡ ꯄꯟꯕ ꯌꯥꯗꯦ ꯀꯩꯒꯤ ꯏꯔꯥꯡꯒꯤ ꯃꯔꯝ ꯄꯟꯕ ꯌꯥꯗꯦ ꯀꯩꯒꯤꯅꯣꯕ ꯑꯗꯨꯗꯤ ꯅꯪ ꯄꯩꯁꯥ ꯀꯦꯟ ꯁꯦꯜ ꯍꯩꯅ ꯑꯃꯨꯟꯕ ꯑꯗꯨꯝ ꯑ ꯌꯎꯗ ꯃꯣꯏꯒꯤꯁꯤꯗꯤ ꯀꯨꯀꯤꯅꯒ ꯀꯩꯅꯣ ꯇꯧꯔꯦ ꯍꯥꯏꯕ ꯈꯪꯗꯦ ꯀꯨꯀꯤꯅ ꯊꯥꯔꯛꯇꯣ ꯄꯩꯏ ꯁꯥꯔ ꯃꯥꯅ ꯊꯥꯛꯇꯣꯏ ꯄꯩ ꯁꯥꯔꯒꯌꯥ ꯇꯥꯔꯛꯇꯣꯏ ꯗꯤꯀꯣ ꯑꯩ ꯂꯩꯃꯝꯗꯕꯒꯤ ꯑꯩꯃ ꯍꯥꯏꯕ ꯌꯥꯔꯅꯤ ꯁꯥꯔꯤꯁꯦ ꯁꯨꯃꯥꯏꯅ ꯇꯧꯔ ꯂꯩꯗꯧꯅꯤꯡꯉꯤ
ꯎꯝ
ꯁꯥꯟꯅꯩꯔꯣꯁꯦ ꯀꯣꯏ ꯃꯤ ꯇꯔ ꯍꯦꯜꯂꯦ ꯕ ꯍꯦꯜꯂꯦ ꯀꯛꯁꯜꯂꯣ ꯑꯃꯨꯛ ꯇꯧꯔ ꯎ